ꯎꯝ ꯍꯜꯂꯣ
ꯑꯣ ꯇꯥꯕ꯭ꯔꯣ
ꯎꯝ ꯇꯥꯏ
ꯑꯣ
ꯀꯗꯣꯣꯔꯅꯣ
ꯑꯩ ꯁꯨꯝ ꯐꯝꯃ ꯂꯩꯅꯦ
ꯑꯣ ꯅꯨꯡꯉꯥꯏꯕ꯭ꯔ ꯅꯠꯇ꯭ꯔꯣ ꯎꯝ ꯀꯦꯔꯣꯝꯁꯨ ꯅꯅꯥꯂꯦꯗ
ꯁꯁ ꯀꯦꯔꯣꯝ ꯁꯅꯥ ꯂꯥꯛꯏꯕꯁꯤ ꯌꯥꯝ ꯅꯨꯡꯉꯥꯏꯗ
ꯎꯝ ꯉꯥꯏ ꯄꯩꯁꯥꯒ ꯂꯨꯄꯥ ꯇꯔꯥ ꯇꯔꯥ ꯍꯥꯞꯄꯛꯑꯣꯀꯣ
ꯑꯣ ꯐꯣꯏꯅꯦ ꯑꯗꯨꯗꯤ ꯌꯥꯝ ꯅꯨꯡꯉꯥꯏꯅꯤ ꯒꯦꯝ ꯁꯥꯟꯅꯕ ꯍꯥꯏꯁꯦ
ꯎꯝ
ꯇꯥꯛꯤ ꯆꯥꯈ꯭ꯔꯣ
ꯇꯔꯦꯡ
ꯑꯣ ꯀꯥꯏ ꯃꯊꯦꯜ ꯆ
ꯑꯩ ꯉꯁꯤ ꯎ ꯀꯥꯡꯁꯣꯏ ꯀꯥꯡꯁꯣꯏ ꯖꯥꯥꯏꯗ
ꯑꯆꯥ ꯍꯥꯎ ꯖꯥꯡ
ꯎꯝ ꯅꯪꯗꯤ ꯆꯥꯔꯕꯣ
ꯆꯥꯛꯈ꯭ꯔꯦꯅꯥꯏꯗꯤ ꯆꯈ꯭ꯔꯦ ꯑꯃꯨꯛꯀ ꯂꯝ ꯆꯟꯗꯦ
ꯑꯣ ꯀꯩ ꯀꯩ ꯃꯊꯦꯜ ꯆꯥꯒꯦ
ꯑꯦ ꯑꯩꯁꯨ ꯃꯁꯤ ꯎꯁꯣꯏ ꯆꯥꯏ ꯎꯁꯣꯏꯒ ꯃꯇꯇꯔ ꯀꯣ
ꯑꯣ ꯑꯁ ꯍꯧꯕꯅꯦꯅꯦ ꯑꯗꯣ ꯅꯪꯗꯤ ꯀꯩꯀꯩ ꯍꯣꯠꯅꯔꯤꯒꯦ
ꯑꯩ ꯀꯩꯁꯨ ꯍꯣꯠꯅꯅꯤꯗ ꯁꯨꯝ ꯊꯕꯛ ꯃꯆꯥ ꯃꯆꯥ ꯇꯧꯔ ꯂꯩ ꯑꯩꯒ
ꯑꯣ ꯑꯗꯨ ꯑꯗꯨꯃꯥꯏꯅ ꯇꯧꯕꯔꯁꯨ ꯅꯨꯡꯉꯥꯏꯕꯅꯦꯅꯦ
ꯅꯪꯗꯦ
ꯑꯩꯁꯨ ꯊꯕꯛ ꯇꯧꯗ꯭ꯔꯤꯗ ꯀꯣꯂꯦꯖ ꯆꯠꯂꯒ ꯂꯩꯔꯤꯗ
ꯆꯥ ꯆꯥ ꯆꯥ ꯄꯥꯏꯅ ꯀꯣꯂꯦꯁ ꯀꯕꯁꯤ ꯅꯨꯡꯉꯥꯏꯕꯅꯤ ꯀꯣ
ꯎ ꯎꯝ
ꯁꯦꯝꯃꯤꯁꯇꯔ
ꯑꯗꯣ ꯅꯪꯗꯤ ꯑꯩ ꯍꯟꯗꯛꯅ ꯊꯥꯔꯠ ꯁꯦꯃꯤꯁꯇꯔ ꯑꯣꯏꯔꯅꯤ
ꯑꯠꯁꯥ ꯐꯩꯅꯦ ꯏꯝꯐꯥꯜꯗ꯭ꯔꯣ ꯅꯪ
ꯍꯣꯏ ꯏꯝꯐꯥꯜꯗꯩꯅꯦ
ꯑꯣ ꯍꯣ ꯍ
ꯑꯦꯟꯖꯤ ꯑꯦꯟꯖꯤꯗ ꯇꯝꯕꯀꯣ
ꯑꯣ ꯍꯣ ꯍꯣ ꯍꯣꯏ ꯁꯦꯝ ꯐꯔꯦꯗꯤ ꯀꯥꯟꯅ ꯀꯥꯎ ꯀꯣ ꯄꯂꯦꯁ ꯀꯥꯔꯒ
ꯎꯝ ꯄꯥꯗꯝꯅꯦ ꯑꯗꯣ ꯅꯪꯗꯤ ꯀꯥꯏꯗꯩꯔꯥꯁꯤ ꯏꯝꯐꯥꯜꯗꯩꯔꯥ ꯅꯠꯇ꯭ꯔꯒꯅ ꯈꯨꯟꯗ ꯂꯩꯕ꯭ꯔꯥ
ꯔ ꯆꯤꯡꯗ ꯂꯩ
ꯑꯣ
ꯆꯤꯡꯗ ꯑꯩꯈꯣꯏ ꯇꯤ ꯑꯦꯝ ꯑꯦꯜꯗꯤ ꯑꯦ ꯑꯪꯀꯣ
ꯏꯃꯦꯜ ꯈꯪꯗꯦꯗ ꯀꯔꯤ ꯔꯥ ꯇꯤ ꯑꯦꯝ ꯑꯦꯜ ꯍꯥꯏꯕꯗꯣ ꯑꯣ ꯑꯣ ꯇꯃꯦꯡꯂꯣꯡ ꯑꯣ ꯈꯪꯉꯦ ꯈꯪꯉꯦ ꯅꯪ ꯇꯃꯦꯡꯂꯣꯡꯗꯩꯔꯣ
ꯎꯝ
ꯑꯣ ꯇꯃꯦꯡꯂꯣꯡꯗ ꯇꯃꯦꯡꯂꯣꯡꯒꯤ ꯒ꯭ꯔꯥꯎꯟꯗꯣ ꯇꯥꯔꯞ ꯆꯥꯏ ꯍꯥꯏꯗ
ꯍꯥꯥ
ꯇꯃꯦꯡꯂꯣꯡꯒꯤ ꯑꯣꯄꯣꯂꯣꯗꯣ
ꯍꯣꯏ
ꯑ ꯇꯔꯞ ꯁꯥꯏ ꯍꯥꯏꯗꯥꯏ
ꯍꯣꯏ ꯍꯧꯈ꯭ꯔꯦ ꯆꯥꯕ ꯍꯧꯈ꯭ꯔꯦ ꯑꯣꯛꯇꯣꯕꯔ ꯑꯣꯛꯇꯣꯕꯔ ꯑꯗꯨꯋꯥꯏꯗ ꯂꯣꯏ ꯂꯣꯏꯔꯅꯤ ꯍꯥꯏ
ꯑꯁ ꯑꯗꯨꯗꯤ ꯌꯥꯝ ꯐꯩꯅ ꯑꯗꯨ ꯇꯃꯦꯡꯂꯣꯡ ꯂꯤꯛ ꯑꯃꯨꯛꯀ ꯍꯥꯞꯇꯣꯏꯔꯥ ꯀꯃꯥꯏꯅ ꯇꯧꯕ꯭ꯔꯥ
ꯀꯔꯤꯕ
ꯂꯣꯏꯔꯀꯥꯟꯗ ꯇꯃꯦꯡꯂꯣꯡ ꯂꯤꯛꯃꯨꯛꯀ ꯍꯥꯞꯇꯣꯏꯔꯥ ꯀꯃꯥꯏꯅ ꯇꯧꯕ꯭ꯔꯥ
ꯅꯪꯅ ꯍꯥꯏꯕꯁꯦ ꯑꯩ ꯒ꯭ꯌꯥꯟ ꯇꯥꯗ꯭ꯔꯦꯅꯦ
ꯑꯗꯨ ꯇꯥꯔꯞ ꯁꯦꯝꯕ ꯂꯣꯏꯕꯗꯀꯣ
ꯑꯥ
ꯇꯃꯦꯡꯂꯣꯡꯒꯤ ꯂꯤꯛꯅ ꯇꯣꯔꯅꯥꯃꯦꯟ ꯑꯃ ꯂꯩꯅ
ꯎꯝ
ꯑꯗꯨ ꯑꯃꯨꯛꯀꯥ ꯍꯥꯞꯇꯣꯏꯔꯥ ꯀꯃꯥꯏꯅ ꯇꯧꯕ꯭ꯔꯥ
ꯀꯥꯞꯄꯅꯤꯅ
ꯑꯣ ꯌꯥꯝ ꯐꯩꯅꯦ ꯑꯗꯨꯗꯤ
ꯎꯝ
ꯇꯃꯦꯂꯣꯡꯁꯨ ꯕꯣ ꯑꯃꯨꯛ ꯑꯗꯨ ꯑꯗꯨ ꯊꯣꯛꯗꯦ ꯕꯣ ꯈꯔ ꯆꯥꯎꯈꯥꯠꯂꯅꯤꯗ
ꯍꯣꯏ ꯆꯥꯎꯈꯠꯅꯤꯡꯉꯥꯏ ꯎꯝ
ꯇꯃꯦꯡꯂꯣꯡꯒꯤ ꯒ꯭ꯔꯥꯎꯟꯁꯨ ꯂꯩꯃꯟꯗꯕꯀꯣ ꯅꯥꯕ ꯊꯣꯛꯅꯤꯡꯉꯥꯏꯁꯨ ꯃꯤ ꯑꯐꯕ ꯄ꯭ꯂꯦꯌꯥꯔ ꯊꯣꯛꯅꯤꯡꯉꯥꯏꯁꯨ ꯒ꯭ꯔꯥꯎꯟ ꯑꯃꯈꯛꯇꯪꯅꯦꯕ ꯐꯕꯗꯣ ꯇꯥꯕ꯭ꯔꯣ ꯍꯂꯣ ꯇꯥꯔꯕꯣ